ꯇꯥꯕ꯭ꯔꯣ ꯇꯕ꯭ꯔꯣ ꯅꯄꯥꯁꯤ ꯀꯅꯤ ꯐꯃ
ꯀꯩꯗꯧꯔꯤꯅꯣ
ꯣ ꯌꯦꯅ ꯂꯩ
ꯆꯥꯛ ꯆꯥꯔꯕꯣ
ꯎꯝ ꯎꯝ ꯎꯝ
ꯀꯩꯅꯣꯍ ꯋꯥ ꯈꯨꯝꯗꯕꯤꯒ ꯇꯧꯏꯅꯦ
ꯅꯣꯡꯁꯦ ꯋꯥ ꯉꯥꯡꯗ ꯋꯥ ꯀꯣ ꯑꯗꯨꯝ ꯏꯁꯩꯆ ꯁꯛꯔꯒ ꯂꯩꯕ ꯑꯗꯨꯒꯤ ꯑꯩꯗꯤ ꯀꯩ ꯅꯣꯅ ꯈꯅꯤ
ꯁꯨ
ꯑꯩꯗꯤ ꯋꯥ ꯉꯥꯡꯂꯒ ꯂꯩꯔꯦ ꯅꯪꯅ ꯇꯥꯗꯕꯒꯤꯅꯦ
ꯋꯥ ꯈꯔ ꯉꯥꯡꯉꯣ
ꯌꯦꯡꯉꯗꯨ ꯂꯣꯍꯤ ꯔꯦ ꯇꯥꯔꯒ ꯇꯥꯗꯔꯕꯁ ꯍꯔꯒ
ꯅꯪꯒꯤ ꯈꯣꯟꯖꯦꯜ ꯇꯥꯗ꯭ꯔꯦ
ꯀꯩ ꯏꯅꯣꯅꯦ ꯇꯥꯔꯒ ꯇꯥꯗ꯭ꯔꯒ ꯁꯒꯅꯨꯅꯦ
ꯄꯦ ꯌꯥꯝ ꯅꯨꯡꯉꯥꯏꯇꯦ ꯁꯤꯗꯤ
ꯌꯦꯉꯠꯇ
ꯆꯥꯛ ꯆꯥꯔꯨꯕꯣ ꯍꯥꯏꯔꯁꯨ ꯈꯨꯝꯗꯦ ꯅꯨꯡꯉꯥꯏꯔꯤꯕꯣ ꯍꯥꯏꯔꯁꯨ ꯈꯨꯝꯗꯦ
ꯆꯥꯛꯁꯨ ꯆꯥꯔꯦ ꯅꯨꯡꯉꯥꯏꯔꯒ ꯂꯩꯌꯦ ꯆꯥꯛ ꯆꯥꯕꯁꯨ ꯆꯥꯔꯦ ꯅꯨꯡꯉꯥꯏꯔꯁꯨ ꯂꯩꯔꯦꯅ ꯍꯥꯏꯈ꯭ꯔꯦꯅ ꯅꯪ
ꯋꯥ ꯉꯥꯡꯅꯤꯉꯥꯏ ꯈꯪꯗ꯭ꯔꯦ ꯑꯩꯁꯨ ꯄꯥꯎꯈꯨꯝ ꯑꯃꯇꯪꯗꯤ ꯄꯥꯝꯃꯤ
ꯀꯩ ꯀꯅꯅꯦ ꯑ ꯑꯗꯨꯁ ꯍꯥꯎꯅꯅꯦ ꯀꯔꯤ ꯋꯥ ꯉꯥꯡꯕꯗ ꯇꯥꯗꯕ
ꯍꯥꯏꯕꯗꯤ ꯎꯝ
ꯍꯅꯠꯇꯣ ꯏꯁꯩꯦ ꯁꯔꯀ ꯂꯩꯔꯣ
ꯍꯥꯏꯕꯗꯤ ꯀꯩꯅꯣ ꯍꯥꯏꯕꯗꯤ ꯀꯩꯅꯣ ꯑꯩ ꯅꯪꯒꯤ ꯈꯣꯟꯖꯦꯜ ꯇꯥꯗ꯭ꯔꯦ
ꯅꯪꯁꯦ ꯑꯁ꯭ꯔꯦ ꯍꯦꯒ ꯋꯥ ꯋꯥ ꯅꯪꯒ
ꯏꯅꯤꯗ ꯑꯩ ꯑꯗꯨꯝ ꯉꯥꯡꯉꯒꯦꯀꯣ ꯋꯥꯔꯧꯕꯤꯕ ꯌꯥꯗꯦ ꯑꯩ ꯑꯗꯨꯝ ꯉꯥꯡꯊꯔꯒꯦ ꯁꯝꯇꯥꯕꯤꯔꯤ ꯁꯣꯝ ꯑꯗꯨꯝ ꯅꯨꯡꯉꯥꯏꯅ ꯇꯥꯕꯤꯌꯨ ꯑꯩ ꯏꯁꯥꯃꯛ ꯍꯧꯖꯤꯛ ꯍꯧꯖꯤꯛ ꯍꯞ ꯄꯤ ꯑꯗꯨꯒ ꯅꯪꯒꯤ ꯈꯣꯟꯖꯦꯜ ꯇꯥꯗ꯭ꯔꯕꯅꯤꯅ ꯏꯁꯥ ꯏꯊꯟꯇ ꯋꯥ ꯉꯥꯡꯖꯔꯤ ꯑꯗꯨꯒ ꯀꯩꯅꯣꯍꯦ ꯏꯕꯦꯝꯃ ꯅꯪꯒꯤꯗꯨꯕꯣ ꯎ ꯏꯁ ꯌꯥꯝ ꯅꯨꯡꯉꯥꯏꯇꯌꯦ ꯁꯤꯗꯤ
ꯀꯅꯅꯦ ꯋꯥꯉꯣ
ꯑꯩꯅ ꯍꯥꯏꯕꯗꯤ ꯀꯝ ꯇꯨ ꯗ ꯄꯣꯏꯟ ꯋꯥ ꯉꯥꯡꯗꯕꯁꯤꯗꯤ ꯑꯩ ꯋꯥ ꯉꯥꯡꯐꯝ ꯑꯃꯇ ꯈꯪꯗ꯭ꯔꯤꯗ ꯁꯤ
ꯇꯥꯔꯒ ꯇꯥꯗ꯭ꯔꯕ ꯁꯥꯕꯗꯝ ꯑꯩꯁꯦ ꯌꯥꯝꯅ ꯅꯨꯡꯉꯥꯏꯕꯤꯀꯣ
ꯂꯩꯁꯥꯕꯤ ꯑꯣꯏꯖꯔꯤ
ꯉꯥꯎꯕꯤꯒꯤ ꯇꯥꯏꯞꯇ ꯑꯩ ꯏꯊꯟꯇ ꯉꯥꯡꯉꯉꯒ ꯑꯩꯁꯤꯕꯨ ꯉꯥꯎꯕ ꯑꯉꯥꯎꯕ ꯇꯥꯍꯜꯂꯦꯕ ꯑꯩꯁꯦ ꯅꯪꯅ ꯑꯩꯁꯦ ꯑꯉꯥꯎꯕ ꯇꯥꯍꯜꯂꯦꯕ ꯏꯊꯟꯗ ꯋꯥ ꯉꯥꯡꯍꯜꯂꯦꯕ ꯁꯤꯗꯤ ꯌꯥꯔꯔꯣꯏꯗ ꯁꯤꯗꯤ ꯌꯥꯔꯔꯣꯏ ꯑꯩ ꯑꯩ ꯅꯨꯡꯉꯥꯏꯇꯦ ꯅꯪꯁꯨ ꯉꯥꯡ ꯑꯩꯁꯨ ꯉꯥꯡ ꯇꯧꯔꯗꯤ ꯅꯨꯡꯉꯥꯏꯇ꯭ꯔꯣ ꯑꯃꯅ ꯉꯥꯡꯉꯗꯤ ꯑꯃꯅ ꯈꯨꯝꯕ ꯅꯠꯇ꯭ꯔꯣ ꯈꯨꯝꯒꯗꯕ ꯅꯠꯇ꯭ꯔꯣ ꯑꯗꯨꯗꯤ ꯅꯪꯗꯤ ꯇꯧꯗꯦ ꯏꯊꯟꯇ ꯋꯥ ꯉꯥꯡꯍꯜꯂꯦ ꯁꯤꯗꯤ ꯑꯩꯗꯤ ꯉꯥꯎꯕ ꯇꯥꯕ ꯑꯩꯗꯤ ꯀꯣꯛ ꯂꯩꯈꯠꯂꯦ ꯀꯣꯛ ꯂꯩꯈꯠꯄꯒ ꯆꯞ ꯃꯥꯟꯅꯔꯦꯕ ꯁꯤꯗꯤ
ꯝꯊ ꯇꯧꯕ ꯋꯥ ꯉꯥꯡꯉꯅꯤ ꯍꯥꯏꯔꯗꯤ ꯏꯁꯩ ꯁꯛꯈ꯭ꯔꯗꯤ ꯌꯥꯔꯦ
ꯀꯣꯛ ꯂꯩꯩ ꯈꯠꯄꯒ ꯆꯞ ꯃꯥꯟꯅꯔꯦ
ꯏꯁꯥꯏ ꯁꯒ꯭ꯔ
ꯅꯨꯄꯤꯔ ꯅꯨꯄꯥꯔꯁꯨ ꯈꯪꯗ꯭ꯔꯦ ꯍꯣꯃꯣꯔꯁꯨ ꯈꯪꯗ꯭ꯔꯦ
ꯀꯩꯒꯤ ꯍꯝꯃꯣꯅꯣ ꯑꯩꯁꯨ ꯍꯧꯖꯤꯛ ꯍꯧꯖꯤꯛꯇꯤ ꯅꯨꯄꯥ ꯑꯣꯏꯔꯒ ꯂꯩꯔꯦ
ꯑꯩꯁꯤꯕꯨ ꯇꯧꯉꯝꯕꯤ ꯇꯥꯍꯜꯂꯦꯕ ꯅꯪꯅ ꯑꯩꯕꯨ ꯇꯧꯉꯝꯕꯤ ꯇꯥꯍꯜꯂꯦ
ꯅꯪꯁꯦ ꯑꯁ ꯂꯣꯏꯔꯦꯍꯦ
ꯈꯣꯏ ꯊꯨꯝ ꯂꯕ ꯈꯟꯖꯦꯜꯁꯤꯅ ꯅꯪ
ꯇꯥꯔꯒ ꯇꯥꯗꯕ ꯁꯥꯎꯒꯅꯨꯅꯦ
ꯄꯣꯊꯥ ꯐꯝ ꯈꯪꯗꯅꯥ ꯑꯣ ꯁꯛ ꯍꯨꯈꯤꯕꯤ ꯑꯣ ꯑꯩꯒꯤ ꯁꯦꯛꯍꯦꯟꯕꯤ ꯈꯪꯗꯦꯀꯣ ꯂꯤꯔꯤꯛꯁꯀ ꯂꯥꯟꯕ꯭ꯔꯥ ꯆꯨꯝꯕ꯭ꯔꯥ ꯑꯩ ꯄꯪꯁꯛꯇ ꯁꯛꯑꯦ ꯋꯥꯔꯧꯕꯤ ꯌꯥꯗꯦ ꯆꯨꯝꯊꯣꯅꯤꯡꯕ ꯂꯩꯔꯒꯁꯨ ꯑꯗꯨꯝ ꯍꯥꯏꯕꯤꯔꯛꯎ ꯍꯥꯏꯕꯗꯤ ꯀꯝ ꯇꯨ ꯗ ꯄꯣꯟ ꯅꯠꯇꯦ ꯅꯪ ꯋꯥ ꯉꯥꯡꯗ꯭ꯔꯤꯁꯦ ꯑꯩ
ꯏꯪꯂꯤꯁ ꯍꯥꯞꯀꯅꯣꯕ ꯏꯪꯂꯤꯁ ꯍꯥꯞꯇ꯭ꯔꯒ ꯉꯅꯣꯕ
ꯑꯗꯨꯝ ꯈꯔ ꯈꯔꯗꯤ ꯉꯥꯡꯉꯛꯄ ꯌꯥꯕꯅꯦꯕ
ꯏꯪꯂꯤꯁ ꯍꯥꯞꯇ꯭ꯔꯗꯤ ꯌꯥꯔꯔꯣꯏꯅꯤ
ꯑꯩꯅ ꯍꯥꯏꯕꯗꯤ ꯅꯪ ꯀꯔꯤ ꯃꯊꯦꯜ ꯆꯥꯔꯒꯦ ꯍꯥꯏꯕ
ꯑꯩꯁꯦ ꯉꯁꯤ ꯌꯦꯟ ꯆꯥꯌꯦꯕ
ꯀꯔꯤ ꯃꯊꯦꯜ ꯆꯥꯔꯒꯦ
ꯌꯦꯟ ꯆꯥꯏꯕꯌꯦꯕ
ꯄꯥꯎꯈꯨꯝꯗꯣ ꯑꯃꯇꯪꯗꯤ ꯄꯤꯕꯤꯔꯛꯎꯗ ꯅꯆꯜ ꯑꯩꯅ ꯈꯧꯔꯥꯡꯅ ꯉꯥꯏꯔꯤ
ꯅꯪꯁꯦ ꯃꯩꯇꯩꯂꯣꯟ ꯌꯥꯝꯅ ꯈꯪꯈ꯭ꯔꯦꯅꯦ ꯇꯔꯒ ꯇꯥꯗꯕ ꯁꯥꯒꯅꯨ
ꯑꯗꯣꯝ ꯇꯨꯕꯤꯔꯤ ꯑꯗꯨꯝ ꯇꯥꯕꯤꯔꯤ
ꯋꯥ ꯉꯥꯡꯕ ꯃꯇꯝꯗ ꯑꯟꯁꯥꯔ ꯇꯧꯕꯤꯌꯣꯐꯖꯅ
ꯑꯗꯣꯝ
ꯅꯪ ꯑꯟꯁꯥꯔ ꯋꯥ ꯉꯥꯡꯕꯗ ꯑꯟꯁꯥꯔ ꯑꯆꯨꯝꯕ ꯄꯤꯕꯁꯦ ꯅꯪꯒꯤ ꯑꯐꯥꯕꯅꯤ
ꯀꯩꯅꯣ ꯑꯩꯕꯨ ꯑꯉꯥꯎꯕꯤꯒꯤ ꯇꯥꯏꯞꯇ
ꯅꯪꯗꯤ ꯑꯉꯥꯎꯕꯤꯅꯦ ꯍꯥꯏꯕ ꯅꯠꯇꯦ
ꯉꯥꯎꯔꯁꯨ ꯅꯁꯨꯝ ꯂꯥꯡꯒꯤꯗꯃꯛꯇ
ꯅꯣꯛꯀꯅꯨꯅꯦ ꯀꯔꯤꯒꯤ ꯅꯣꯛꯄꯅꯣꯅꯦ ꯅꯣꯛꯅꯤꯡꯗꯦ
ꯉꯥꯎꯔꯁꯨꯅꯁꯨꯝ ꯂꯥꯡꯒꯤꯅꯦ
ꯉꯧꯕꯁ
ꯑꯩꯅ ꯇꯧꯔꯤ ꯃꯌꯥꯝꯁꯦ ꯅꯪꯒꯤꯗꯃꯛꯇꯅꯦ ꯍꯥꯏꯕꯗꯤ ꯑꯁ ꯑꯩꯒꯤ ꯃꯤꯠꯇ ꯆꯪꯉꯦ
ꯀꯩꯒꯤꯅꯣꯅꯦ ꯅꯪꯁꯦ
ꯑꯩ ꯍꯧꯖꯤꯛ ꯌꯥꯝ ꯀꯟꯅ ꯊꯕꯛ ꯁꯨꯔꯤ ꯑꯩ ꯆꯥꯛꯇꯣꯛꯑꯒꯅꯦ ꯂꯩꯔꯤꯅꯦꯕ ꯑꯗꯨꯒ
ꯁꯨꯔꯒ ꯂꯩꯕꯒꯤꯅꯣ
ꯆꯥꯛ ꯇꯣꯛꯑꯒ ꯑꯩ ꯉꯁꯤꯁꯦ ꯑꯂꯨꯒ ꯈꯥꯃꯦꯟꯒ ꯆꯥꯏꯌꯦꯕꯀꯣ
ꯑꯂꯨꯒ ꯈꯥꯃꯦꯟꯒ ꯆꯥꯏꯌꯦ ꯆꯥꯛ ꯍꯦꯛ ꯇꯣꯛꯄꯒ ꯍꯣꯏꯒ ꯉꯥꯏꯍꯥꯛ ꯂꯩꯔꯦ ꯐꯝꯃꯦ ꯐꯝꯕ ꯂꯣꯏꯔꯒ ꯍꯤꯞꯊꯔꯒ ꯂꯩꯔꯤꯅꯦꯕ ꯍꯧꯖꯤꯛꯁꯦ ꯍꯣꯔꯦꯟ ꯄꯣꯜ ꯌꯦꯡꯉꯣꯏꯗ꯭ꯔꯣ ꯅꯪꯗꯤ ꯑꯩꯗꯤ-ꯑꯩꯗꯤ ꯉꯁꯤ ꯕꯣꯜ ꯌꯦꯡꯗꯣꯏꯅꯦ ꯑꯗꯨ ꯄꯨꯡꯗꯤ ꯇꯥꯔꯦꯕꯀꯣ ꯕꯣꯜ ꯌꯦꯡꯕꯩ ꯃꯇꯝꯁꯦ ꯍꯥꯏꯗꯤ ꯂꯥꯁ ꯂꯣꯏꯁꯜꯂꯝꯗꯥꯏꯗꯣ ꯑꯗꯨꯋꯥꯏꯗꯗꯤ ꯌꯦꯡꯕ ꯅꯨꯡꯉꯥꯏꯕꯅꯦ ꯍꯧꯖꯤꯛ ꯍꯧꯕꯗꯗꯤ ꯅꯨꯡꯉꯥꯏꯔꯣꯏꯗꯅ ꯂꯣꯏꯁꯜꯂꯝꯗꯥꯏ ꯄꯦꯅꯥꯜꯇꯤꯒ ꯀꯥꯎꯕꯗꯣ ꯑꯗꯨ ꯌꯦꯡꯕ ꯅꯨꯡꯉꯥꯏꯕꯅꯤ ꯑꯗꯨꯒ ꯑꯗꯨ ꯌꯦꯡꯕ ꯅꯨꯡꯉꯥꯏꯌꯦꯕ ꯑꯩꯒꯤꯗꯤ
ꯑꯥꯔꯖꯦꯟꯇꯤꯅꯥ ꯉꯝꯒꯅꯦꯕ
ꯀꯔꯝꯕ ꯁꯞꯄꯣꯔꯠ ꯇꯧꯒꯦ ꯀꯔꯝꯕ
ꯑꯩꯒꯤ ꯁꯞꯄꯣꯇꯔꯗꯤ ꯁꯤꯈ꯭ꯔꯦ
ꯄꯥꯝꯒꯦꯕ ꯑꯩꯗꯤꯅꯦ ꯑꯥ ꯀꯩꯅꯣ ꯕꯣꯜꯁꯦ ꯌꯦꯡꯉꯦꯗꯅ ꯑꯉꯝ ꯑꯉꯝꯕꯗꯣ ꯑꯩꯒꯤ ꯇꯤꯝꯅꯤ ꯈꯪꯉꯨ ꯑꯉꯝ ꯑꯉꯝꯕꯗꯣ ꯑꯩꯒꯤ ꯇꯤꯝꯅꯦꯕ
ꯅꯪꯒꯤ ꯇꯤꯝꯗꯤ ꯌꯥꯝꯃꯤꯅ ꯑꯗꯨꯗꯤ
ꯉꯝꯗ ꯉꯝꯗꯕꯗꯨꯗꯤ ꯑꯩꯒꯤ ꯇꯤꯝ ꯅꯠꯇ꯭ꯔꯦꯀꯣ
ꯍꯣꯏ
ꯑꯩꯗꯤ
ꯇꯥꯕ꯭ꯔꯣ
ꯕꯣꯜ ꯁꯦ ꯄꯥꯝꯗꯤ ꯄꯥꯝꯃꯦ ꯑꯗꯨꯕꯨ ꯑꯁ ꯌꯦꯡꯕꯗꯨ ꯄꯨꯡ ꯌꯥꯝ ꯊꯦꯡꯅ ꯂꯥꯛꯄꯅꯤꯅ ꯌꯦꯡꯕ ꯉꯝꯗ꯭ꯔꯤꯕ ꯑꯗꯨꯒꯤ ꯑꯇꯨꯝ ꯇꯨꯝꯈ꯭ꯔꯦ ꯕꯣꯜ ꯂꯣꯏꯔꯒ ꯍꯌꯦꯡ ꯑꯌꯨꯛ ꯉꯟꯇꯥ ꯍꯧꯒꯠꯂꯅꯤꯗꯅ ꯑꯗꯨꯗꯒꯤ ꯑꯗꯨꯝ ꯄꯥꯎ ꯑꯃꯨꯛ ꯈꯪꯉꯅꯤ ꯀꯅꯥꯅ ꯉꯝꯃꯤ ꯀꯅꯥꯅ ꯉꯝꯗꯦ ꯍꯥꯏꯗꯣ ꯑꯁ ꯑꯗꯨꯗꯤ ꯑꯩꯒꯤ ꯇꯤꯝꯅꯤꯅꯦ ꯑꯩꯒꯤ ꯇꯤꯝꯅ ꯉꯝꯃꯤꯅꯦ ꯍꯥꯏꯗꯣꯏꯅꯦ ꯑꯩ ꯍꯤꯞꯄꯤ
ꯑꯁ ꯌꯥꯝ ꯐꯔꯦꯅꯦ ꯑꯩꯒꯤꯗꯤ ꯑꯃ ꯈꯛꯇꯅꯤꯅꯦ ꯑꯃꯈꯛꯇꯁꯨ ꯁꯤꯈ꯭ꯔꯦ ꯉꯔꯥꯡ
ꯋꯥ ꯉꯥꯡꯕꯁꯦ ꯀꯌꯥ ꯍꯩꯖꯔꯝꯗꯕꯅꯦꯕ ꯑꯩꯁꯦ
ꯍꯩ ꯍꯩꯕꯒꯤ ꯉꯥꯡꯕꯅꯤꯅꯦ ꯍꯧꯖꯤꯛ
ꯍꯟꯗꯛꯇꯤ ꯋꯥ ꯉꯥꯡꯕꯁꯦ ꯈꯔ ꯈꯔ ꯍꯩꯔꯛꯑꯦ ꯍꯥꯏꯗꯤ ꯂꯩꯗꯅ ꯃꯤ ꯍꯥꯏꯁꯤꯗꯤ ꯄꯪꯉꯒ ꯁꯨꯝ ꯂꯩꯕꯗꯨ ꯅꯨꯡꯉꯥꯏꯇꯦꯕ
ꯅꯪꯗꯤ ꯏꯁꯩ ꯁꯛꯄꯅ ꯍꯩꯕ ꯇꯥꯕꯅꯦ ꯏꯁꯩ ꯁꯛꯄꯤꯔꯣ
ꯇꯧꯕ ꯇꯥꯕꯅꯤ ꯋꯥꯉꯥꯡ ꯁꯉꯥꯡꯗ ꯁꯖꯠ ꯂꯤꯆꯠ ꯇ ꯑꯩꯁ ꯍꯥꯏꯕꯗꯤ ꯑꯩꯅ ꯍꯥꯏꯔꯤꯕ ꯃꯌꯥꯝꯁꯦ ꯐꯥꯒꯤꯅꯤꯀꯣ
ꯏꯁꯩ ꯁꯛꯄꯤꯌꯣ
ꯑꯁꯦꯡꯕ ꯉꯥꯛꯇꯅꯦ ꯑꯩꯅ ꯍꯥꯏꯔꯤꯁꯦ
ꯍꯣꯏꯅꯦ ꯑꯗꯨꯁꯨ ꯑꯩꯗꯤ ꯅꯨꯡꯉꯥꯏꯇꯕꯗꯤꯀꯣ ꯇꯥꯔꯒ ꯇꯥꯗꯕ ꯊꯥꯕꯗꯨ ꯅꯨꯡꯉꯥꯏꯇꯦꯕ
ꯇꯧꯒꯗꯕꯅꯤ
ꯀꯔꯤꯒꯤ ꯇꯥꯔꯒ ꯇꯥꯗꯕ ꯁꯥꯕꯒꯤꯅꯣ ꯍꯩꯕꯅꯦ
ꯑꯩ ꯆꯤꯟꯁꯦ ꯉꯥꯡꯃꯟꯕꯩꯔꯥ ꯈꯪꯗꯦ ꯅꯨꯡꯉꯥꯏꯇ꯭ꯔꯦ ꯅꯪꯗꯤ ꯋꯥꯁꯨ ꯉꯥꯡꯗꯦ
ꯅꯪꯅꯪ
ꯑꯩ ꯏꯊꯟꯇ ꯉꯥꯡꯍꯜꯂꯦꯕ ꯀꯔꯤ ꯊꯣꯛꯑꯒꯦꯕ ꯁꯤ
ꯅꯪꯁꯦ ꯏꯊꯟꯗ ꯑꯩꯕꯨ ꯋꯥ ꯉꯥꯡꯉꯣꯅ ꯍꯥꯏꯕ ꯅꯠꯇ꯭ꯔꯣ
ꯁꯤ ꯃꯌꯥꯝꯁꯦ ꯀꯅꯥꯒꯤ ꯃꯔꯥꯜꯅꯣ ꯋꯥ ꯁꯤꯗꯤ ꯌꯥꯝ ꯐꯖꯔꯝꯃꯤꯅ ꯑꯩꯒꯤ ꯁꯛꯁꯤꯗꯤ ꯌꯥꯝ ꯐꯖꯔꯝꯃꯤꯅ ꯍꯥꯏꯕꯗꯤ
ꯀꯝ ꯇꯨꯗꯥ ꯄꯣꯏꯟ
ꯃꯥꯥꯜꯂꯦ
ꯁꯦꯡꯉꯕꯣ
ꯑꯩꯕꯨ ꯋꯥ ꯉꯥꯡꯕꯤꯌꯣ ꯀꯩꯒꯤ ꯏꯊꯟꯗ ꯉꯥꯡꯕ ꯄꯤꯕꯅꯣ
ꯎꯝ ꯍꯟꯗꯛ ꯃꯔꯛ ꯌꯥꯝ ꯁꯥꯔꯤꯁꯦ ꯅꯣꯏꯗꯗꯤ ꯁꯥꯗ꯭ꯔꯣ ꯑꯩꯈꯣꯏꯔꯣꯝꯗꯗꯤ ꯅꯣꯡ ꯇꯥꯁꯨ ꯇꯥꯗꯦ ꯅꯣꯡꯁꯨ ꯇꯥꯗꯦ ꯀꯩꯒꯤꯅꯣ ꯈꯪꯗꯦ ꯇꯥꯗꯕꯅꯤꯅ ꯅꯣꯡꯁꯨ
ꯑꯁ ꯅꯨꯡꯁꯥꯅ ꯈꯨꯁꯥ ꯑꯃ ꯅꯣꯏꯗꯗꯤ ꯁꯥꯗꯕ ꯃꯥꯜꯂꯦ
ꯁꯥꯏ ꯌꯥꯝ ꯁꯥꯔꯒ ꯂꯩꯌꯦ
ꯏꯁꯥ ꯏꯊꯟꯗ ꯉꯥꯡꯉꯥꯒ ꯑꯗꯨꯝ ꯄꯥꯎꯈꯨꯝ ꯄꯤꯕꯗꯣ ꯌꯥꯝ ꯅꯨꯡꯉꯥꯏꯕꯅꯦꯕ
ꯍꯣꯏ ꯌꯥꯝ ꯅꯨꯡꯉꯥꯏꯕꯅꯦ
ꯑꯩ ꯅꯪꯅ ꯉꯥꯡ ꯅꯪꯅ ꯉꯥꯡꯅꯤꯡꯉꯤ ꯃꯌꯥꯝꯗꯣ ꯑꯩ ꯑꯩ ꯏꯁꯥ ꯏꯊꯟꯇ ꯈꯪꯖꯩ ꯍꯥꯏꯕꯀꯣ ꯅꯪꯅ ꯉꯥꯡꯉꯤ ꯃꯌꯥꯝꯗꯣ ꯑꯗꯨꯅꯅꯦ ꯀꯩꯅꯣ ꯇꯧꯔꯤ ꯃꯌꯥꯝꯁꯤꯕꯣ ꯑꯩꯕꯨ ꯉꯥꯎ ꯑꯩꯁꯤꯕꯨ ꯑꯉꯥꯎꯕꯤꯒꯤ ꯇꯥꯏꯞꯇ ꯑꯅꯧꯕꯔꯣ ꯑꯩ ꯍꯧꯖꯤꯛ ꯁꯦ ꯏꯊꯟꯗ ꯂꯩꯕ ꯅꯠꯇꯦꯕꯀꯣ ꯏꯃꯥꯟꯅꯕꯤꯈꯣꯏꯒ ꯃꯌꯥꯝ ꯄꯨꯟꯅ ꯂꯩꯃꯤꯟꯅꯔꯤꯕꯀꯣ ꯑꯗꯨꯒꯤ ꯑꯩꯁꯦ ꯍꯧꯖꯤꯛ ꯕꯣꯜ ꯌꯦꯡꯅꯕ ꯑꯩ ꯍꯧꯖꯤꯛ ꯕꯣꯜ ꯌꯦꯡꯉꯣꯏꯕꯀꯣ ꯍꯣꯔꯦꯟ ꯂꯣꯏꯔꯝꯗꯥꯏ ꯑꯗꯨꯋꯥꯏꯗ ꯌꯦꯡꯗꯣꯏꯅꯦ ꯍꯧꯖꯤꯛꯇꯤ ꯕꯤꯠ ꯂꯩꯇꯦ ꯏꯟꯇ꯭ꯔꯦꯁ ꯂꯩꯇꯦꯕ